ꯆꯦ
ꯍꯥꯎ
ꯍꯧꯖꯤꯛꯀꯥꯟꯗꯤ ꯏꯆꯦꯁꯦ ꯊꯕꯛꯀ ꯌꯥꯝ ꯆꯤꯟꯈ꯭ꯔꯕ ꯃꯥꯜꯂꯤꯗ ꯐꯣꯟ ꯇꯧꯕꯒꯁꯦ ꯄꯥꯛꯅ ꯄꯥꯏꯔꯛꯈꯤꯗ꯭ꯔꯦ
ꯑꯁ ꯀꯔꯤꯅꯣꯅꯦꯍꯦ ꯑꯩꯗꯤ ꯁꯣꯝꯗ ꯍꯟꯗꯛꯇꯤ ꯄꯩꯁꯥ ꯐꯖꯅ ꯇꯥꯜꯂꯒꯦꯅ ꯊꯕꯛ ꯑꯀꯟ ꯇꯧꯔꯤꯌꯦ
ꯑꯣ ꯑꯁ ꯏꯆꯦ ꯀꯩꯗꯧꯕꯤꯔꯤꯅꯣ
ꯑꯁ ꯍꯟꯗꯛꯇꯤ ꯍꯋꯥꯏꯃꯨꯕꯤꯗꯣ ꯌꯣꯡꯆꯥꯛꯁꯨ ꯌꯥꯝ ꯉꯟꯅ ꯄꯨꯊꯣꯛꯅꯩꯗꯅ
ꯑ
ꯌꯣꯡꯆꯥꯛꯁꯨ ꯀꯥꯏꯗꯩꯅꯣ ꯈꯪꯗꯦ ꯍꯦꯛ ꯃꯇꯝ ꯅꯠꯇꯕꯤꯗ ꯈꯔ ꯈꯔ ꯉꯟꯅ ꯄꯨꯊꯣꯔꯛꯇ꯭ꯔꯣ ꯑꯗꯨꯅ ꯑꯩꯗꯨꯁꯨ ꯉꯟꯅ ꯄꯨꯊꯣꯔꯛꯏꯕ ꯌꯣꯡꯆꯥꯛꯇꯨꯒ ꯃꯄꯥꯡ ꯑꯣꯏꯅꯅꯕꯅ ꯍꯋꯥꯏ ꯃꯨꯕꯤꯗꯣ ꯊꯥꯅꯕ ꯍꯥꯏꯅ ꯀꯟꯅ ꯇꯧꯔꯤꯌꯦ ꯍꯋꯥꯏꯃꯨꯕꯤꯗꯣ ꯑ ꯑꯩꯈꯣꯏꯒꯤꯗꯤ ꯂꯝ ꯖꯒꯥꯗꯣ ꯆꯤꯡ ꯑꯣꯏ ꯑꯗꯒꯤ ꯇꯝꯄꯥꯛ ꯑꯣꯏ ꯉꯥꯏꯕ ꯖꯒꯥꯅꯤꯅ ꯑꯩꯈꯣꯏꯒꯤ ꯆꯤꯡ ꯃꯆꯥ ꯑꯃ ꯂꯩꯕꯗꯣ ꯑꯗꯨꯗ ꯍꯟꯗꯛꯇꯤ ꯇꯤꯡ ꯂꯩꯕꯥꯛꯇꯣ ꯆꯤꯡ ꯂꯩꯕꯥꯛꯇꯨꯁꯨ ꯆꯣꯠ ꯆꯣꯠ ꯂꯥꯎꯔꯒ ꯑꯩꯈꯣꯏꯒꯤ ꯏꯅꯤꯟ ꯌꯥꯝꯅ ꯂꯩꯔꯒ ꯄꯣꯠꯁꯦ ꯌꯥꯝ ꯐꯩꯌꯦꯕ ꯑꯩꯈꯣꯏꯒꯤꯗꯤ ꯖꯒꯥꯗꯣ ꯑꯗꯨꯅ ꯍꯟꯗꯛꯇꯤ ꯍꯋꯥꯏ ꯃꯨꯕꯤꯁꯦ ꯑꯩꯅ ꯍꯤꯡꯁꯥꯞꯁꯦ ꯇꯧꯔꯒ ꯊ ꯀꯌꯥ ꯆꯪꯉꯤ ꯃꯥ ꯍꯩ ꯄꯥꯜꯂꯛꯄꯁꯤꯅ ꯃꯄꯥꯟ ꯁꯥꯠꯄꯅ ꯀꯌꯥꯝ ꯀꯨꯏꯅ ꯁꯥꯠꯂꯒ ꯑꯗꯨꯒ ꯃꯍꯩ ꯑꯣꯏꯔꯛꯏꯁꯦ ꯐꯖꯅ ꯍꯣꯠꯇꯣꯛꯑꯦ ꯑꯩꯅ ꯐꯖꯅ ꯀꯣꯛ ꯊꯥꯗꯔꯒ
ꯎꯝ
ꯑꯗꯨꯒ ꯍꯋꯥꯏ ꯃꯨꯕꯤꯁꯦ ꯊꯥꯒꯦꯅ ꯑꯩꯅ ꯎꯝ ꯇꯧꯕꯅꯦꯕꯀꯣ ꯉꯍꯥꯟꯗꯩ ꯑꯩꯅ ꯊꯕꯛ ꯆꯤꯜꯂꯤ ꯊꯕꯛ ꯆꯤꯜꯂꯤ ꯇꯧꯕꯗꯣ ꯍꯧꯖꯤꯛꯇꯤ ꯑꯩ ꯀꯩꯅꯣ ꯇꯧꯔꯦ ꯎꯝ ꯍ ꯍꯥꯎꯕꯤꯁꯦ ꯀꯩꯅꯣ ꯇꯧꯕ ꯍꯧꯔꯛꯑꯦ ꯑ ꯃꯄꯥꯟ ꯁꯥꯕ ꯍꯧꯔꯛꯑꯦ ꯄꯥꯟꯕ ꯍꯧꯔꯛꯑꯅꯤ ꯀꯨꯏꯍꯧꯔꯔꯣꯏ
ꯆꯦ ꯅꯣꯏ ꯏꯆꯦꯒꯤ ꯍꯋꯥꯏ ꯃꯨꯕꯤ ꯃꯔꯨꯁꯦ ꯀꯔꯥꯏꯋꯥꯏꯗꯒꯤ ꯂꯧꯔ ꯊꯥꯕꯤꯔꯤ ꯒꯦ ꯍꯥꯏꯗꯤ ꯃꯤꯉꯣꯟꯗꯒꯤ ꯂꯧꯔꯒ ꯊꯥꯈꯤꯕ꯭ꯔꯥ ꯅꯠꯇ꯭ꯔꯒꯅ ꯏꯆꯦ ꯍꯣꯏꯒꯤ ꯃꯃꯥꯡ ꯆꯍꯤꯒꯤ ꯑꯔꯣꯛ ꯄꯗꯒꯤ ꯊꯥꯔꯤꯔꯣ ꯀꯃꯥꯏꯅ ꯇꯧꯔꯤꯅꯣ
ꯑꯩꯅ ꯍꯋꯥꯏ ꯃꯨꯕꯤꯁꯦ ꯁꯨꯃꯥꯏꯅ ꯇꯧꯕꯅꯦ ꯑꯩꯈꯣꯏꯒꯤ ꯑꯩꯈꯣꯏ ꯃꯥ ꯒꯤ ꯃꯄꯥꯝꯗꯣ ꯑꯗ ꯃꯣꯏꯒꯤꯁꯨ ꯍꯋꯥꯏ ꯃꯨꯚ ꯍꯥꯏꯌꯦꯕꯀꯣ ꯃꯣꯏ ꯁꯨꯝ ꯑꯩꯈꯣꯏꯒꯤ ꯃꯇꯝꯗ ꯑꯗꯨꯝ ꯊꯥꯖꯕꯗꯣ ꯑꯗꯨꯃꯥꯏꯅ ꯊꯥꯕꯒꯤ ꯍꯋꯥꯏ ꯃꯨꯕꯤ ꯌꯥꯝ ꯐꯖ ꯐꯖꯕ ꯑꯩꯈꯣꯏꯒꯤ ꯌꯥꯝ ꯆꯥꯕ ꯇ ꯍꯥꯎꯕ ꯊꯣꯠ ꯊꯣꯠ ꯂꯥꯎꯕ ꯑꯩꯈꯣꯏꯒꯤ ꯍꯋꯥꯏ ꯃꯨꯕꯤꯁꯦ ꯆꯥꯛ ꯂꯥꯎꯕꯁꯨ ꯂꯩꯗꯅ ꯏꯔꯣꯜꯂ ꯈꯣꯠꯂ ꯆꯥꯕꯗ ꯑꯗꯨꯒꯨꯝꯕ ꯅꯠ ꯐꯠꯇꯕꯤꯗ ꯆꯥꯕꯁꯤꯗ ꯏꯔꯣꯟꯕꯁꯤꯗ ꯑꯃꯨꯛ ꯃꯣꯟ ꯂꯥꯛꯄ ꯍꯋꯥꯏ ꯃꯨꯕꯤ ꯃꯈꯜ ꯑꯃ ꯊꯥꯛꯑꯦꯕ ꯑꯩꯈꯣꯏ ꯏꯕꯣꯏ ꯇꯥ ꯑꯗꯨꯒꯤ ꯏꯕꯣꯏꯒꯤꯗꯤ ꯃꯣꯏꯒꯤ ꯊꯥꯕꯗꯨꯗꯒꯤ ꯃꯔꯨꯁꯦ ꯂꯣꯛꯄꯗꯣ ꯑꯩꯅ ꯏꯕꯣꯛ ꯍꯟꯗꯛꯇꯤ ꯑꯩꯁꯦ ꯁꯨꯃꯥꯏꯅ ꯉꯟꯅ ꯄꯨꯊꯣꯛꯀꯦꯅ ꯇꯧꯔꯤ ꯑꯗꯨꯅ ꯍꯋꯥꯏ ꯃꯔꯨ ꯑꯗꯣ ꯑꯩꯉꯣꯟꯗ ꯈꯠꯇ ꯄꯤꯕꯤꯌꯣꯅ ꯑꯩꯅ ꯍꯥꯏꯕꯅꯤ ꯏꯕꯣꯛ ꯑꯗꯨꯒꯤ ꯏꯕꯣꯛꯅ ꯑꯣ ꯇꯧ ꯇꯧ ꯃꯌꯥꯝ ꯂꯩꯕꯅꯤ ꯍꯥꯏꯅ ꯏꯕꯣꯛꯅ ꯄꯤꯔꯑꯦ ꯍꯋꯥꯏ ꯃꯨꯕꯤ ꯕꯦꯒ ꯑꯃ ꯄꯤꯔꯛꯑꯦ ꯕꯦꯒ ꯑꯃ ꯀꯦꯖꯤ ꯌꯥꯡꯈꯩꯒꯤꯗꯣ
ꯑꯣ ꯑꯁ ꯑꯗꯨꯗꯤ ꯏꯆꯦ
ꯍꯋꯥꯏ ꯃꯨꯕꯤ ꯑꯩꯈꯣꯏꯒꯤ ꯆꯤꯡꯃꯥꯏꯗꯣ ꯑꯃ ꯄꯨꯟꯅ ꯊꯥꯔꯒꯦꯅ ꯑꯥ ꯍꯋꯥꯏꯄꯥꯒꯤ ꯃꯍꯨꯟ ꯑꯃꯅ ꯍꯋꯥꯏ ꯄꯥꯝꯕꯤꯁꯦ ꯍꯋꯥꯏ ꯃꯔꯨꯁꯦ ꯑꯍꯨꯝ ꯑꯍꯨꯝ ꯊꯥꯗꯔꯒ ꯁꯨꯃꯥꯏꯅ ꯊꯥꯕꯅꯦ ꯑꯁ ꯃꯥꯏꯗꯣ ꯑꯃ ꯇꯧꯕꯅꯦ ꯐꯖꯗꯤ ꯐꯖꯔꯦ ꯂꯦꯛ ꯂꯦꯛ ꯂꯥꯎꯔꯦ ꯆꯤꯡ ꯂꯩꯕꯥꯛ ꯑꯣꯏꯕꯒꯤ ꯍꯥꯔꯒꯁ‌ꯦ ꯀꯥ ꯑꯩꯕꯨꯀꯣ ꯃꯁꯥꯒꯤ ꯌꯥꯝ ꯄꯣꯠ ꯌꯥꯝ ꯐꯕꯗꯣ ꯂꯩꯕꯥꯛꯁꯦ ꯌꯥꯝ ꯐꯕ ꯍꯥꯏꯇꯥꯔꯦ ꯑꯗꯨꯒꯤ ꯑꯗꯨꯃꯥꯏꯅ ꯁꯦꯝ ꯁꯥꯗꯅ ꯑꯩꯁꯦ ꯊꯕꯛ ꯆꯤꯟꯃꯟꯗꯅ ꯅꯣꯏꯒꯁꯦ ꯑꯝꯇꯒ ꯋꯥꯔꯤ ꯋꯥꯇꯥꯏꯒ ꯇꯧꯕ ꯁꯪꯗꯗꯅ ꯇꯧꯕꯅꯤꯗ
ꯑꯣ ꯑꯁ ꯑꯗꯨꯗꯤ ꯏꯆꯦ ꯍꯥꯏꯗꯤ ꯍꯟꯗꯛꯇꯤ ꯍꯥꯏꯗꯤ ꯉꯟꯅ ꯏꯆꯦꯅ ꯄꯨꯊꯣꯛꯄꯤꯔꯝꯃꯤꯅ ꯌꯥꯝ ꯐꯔꯦꯅꯦ ꯍꯥꯏꯗꯤ ꯃꯌꯥꯝꯅ ꯄꯨꯊꯣꯛꯅꯗ꯭ꯔꯤꯀꯥꯟꯗ ꯏꯆꯦꯅ ꯍꯥꯟꯅ ꯄꯨꯊꯣꯛꯑꯒꯗꯤ ꯎ ꯂꯩꯗꯅꯀꯣ ꯉꯜꯂꯤꯉꯩꯗꯗꯤ ꯑꯩꯈꯣꯏꯒꯤ ꯄꯩꯁꯥꯁꯨ ꯑꯗꯨꯝ ꯀꯥꯏꯗꯅꯀꯣ ꯍꯥꯏꯗꯤ ꯈꯔ ꯂꯤꯁꯜꯂꯛꯑꯗꯤ ꯑꯃꯨꯛ ꯑꯣ ꯑꯗꯒꯤ ꯃꯌꯥꯝꯗꯁꯨ ꯍꯥꯏꯗꯤ ꯅꯧꯅ ꯍꯥꯏꯗꯤ ꯑ ꯆꯍꯤ ꯍꯧꯔꯛꯄꯒ ꯑꯗꯒꯤ ꯑꯩꯈꯣꯏ ꯃꯩꯇꯩꯒꯤꯗꯤ ꯍꯥꯏꯗꯤ
ꯑꯥ ꯅꯤꯡꯊꯝꯊꯥ ꯆꯪꯉꯛꯇ꯭ꯔꯤꯉꯩꯒꯤ ꯆꯪꯉꯛꯀꯦ ꯇꯧꯔꯛꯄ ꯇꯥꯏꯃꯤꯡꯁꯤꯗꯅꯦꯕ ꯑꯩꯅ ꯄꯨꯊꯣꯛꯅꯕꯅ ꯑꯦꯝ ꯇꯝꯃꯒ ꯍꯥꯏꯗꯤ ꯑꯇꯥꯡꯕꯁꯦ ꯍꯦꯛ ꯄꯩꯁꯥ ꯀꯣꯠꯍꯧꯔꯒꯦ ꯁꯤꯅꯦ ꯑꯩ ꯈꯜꯂꯤꯁꯦ ꯍꯥꯏꯗꯤ ꯀ‌ꯣꯠꯄ ꯍꯥꯏꯅ ꯑꯩꯈꯣꯏꯅ ꯃꯤꯉꯣꯟ ꯗ ꯅꯝꯊꯥꯛ ꯇꯧꯒꯗꯕ ꯅꯠꯇꯦꯗꯅ ꯑꯩꯈꯣꯏꯗꯤ ꯍꯥꯔ ꯅꯨꯡ ꯀꯩꯀꯥ ꯍꯥꯞꯄꯁꯨ ꯅꯠꯇꯦ ꯆꯤꯡ ꯂꯩꯕꯥꯛ ꯀꯤ ꯌꯥꯝ ꯂꯩꯩꯍꯥꯎ ꯐꯕꯁꯤꯗ ꯊꯥꯖꯔꯒ ꯄꯨꯊꯣꯛꯄꯅꯤꯅ ꯃꯌꯥꯝꯗꯁꯨ ꯍꯛꯆꯥꯡ ꯁꯣꯛꯅꯤꯡꯉꯥꯏꯒꯤ ꯃꯔꯝꯗꯣ ꯀꯩꯁꯨ ꯂꯩꯇꯦꯕ
ꯃꯥꯅꯦ
ꯑꯗꯨꯅ ꯍꯨꯃꯥꯡ ꯃꯃꯜ ꯇꯥꯜꯂꯒ ꯐꯖꯅ ꯄꯨꯊꯣꯛꯍꯧꯔꯒ ꯑꯩꯁꯨ ꯃꯌꯥꯝꯁꯨ ꯍꯥꯎ ꯍꯥꯎꯅ ꯆꯥꯖꯈꯤꯕ ꯑꯗꯨꯒ ꯑꯥ ꯃꯤ ꯑꯣꯏꯖꯕ ꯑꯩꯕꯨꯁꯨ ꯑꯗꯨꯝ ꯍꯤꯡꯅꯕ ꯂꯝꯕꯤ ꯄꯤꯕꯤꯕ ꯍꯥꯏꯇꯥꯔꯦꯗ ꯆꯤꯟꯖꯥꯛꯁꯤꯅ ꯑꯩꯈꯣꯏ ꯄꯤꯔꯤꯕ ꯀꯥꯟꯅꯕ ꯃꯌꯥꯝꯁꯦꯀꯣ ꯑꯗꯨꯒꯤ ꯑꯩ ꯀꯟꯅ ꯍꯣꯠꯅꯕꯅꯦ ꯑꯗꯣ ꯌꯥꯝ ꯍꯧꯖꯤꯛꯇꯤ ꯋꯥꯥꯈꯤꯕ ꯃꯌꯥꯝꯗꯣ ꯀꯥꯎꯊꯣꯛꯄ ꯍꯧꯔꯛꯑꯦ ꯃꯔꯝꯗꯤ ꯃꯄꯥꯟ ꯁꯥꯔꯒ ꯃꯍꯩꯁꯦ ꯄꯥꯟꯕ ꯍꯧꯔꯦꯕ ꯃꯄꯥꯟꯗꯒꯤ ꯍꯦꯛ ꯃꯄꯥꯟ ꯀꯦꯜ ꯃꯍꯩ ꯏꯟꯊꯣꯔꯛꯄ ꯍꯧꯕꯗꯣ ꯍꯧꯔꯦꯕ ꯑꯗꯣ ꯃꯣꯏꯁꯦ ꯑꯩꯅꯗꯤ ꯆꯞ ꯃꯥꯟꯅꯗꯤ ꯊꯥꯏꯅꯦ ꯑꯗꯨ ꯃꯣꯏꯁꯤꯅ ꯀꯩꯅꯣ ꯑ ꯑꯣ ꯑꯩ ꯅꯤꯡꯖꯪꯉꯛꯑꯦ ꯑꯩꯖꯦ ꯑꯃꯨꯛ ꯊꯕꯛ ꯆꯤꯟ ꯃꯟꯗꯅ ꯀꯥꯎꯔꯤ ꯑꯩꯅ ꯃꯣꯏꯖꯦ ꯆꯞ ꯃꯥꯟꯅꯅ ꯊꯥꯗꯦ ꯑꯩꯅ ꯃꯣꯏꯁꯦ ꯃꯔꯣꯟ ꯅꯥꯏꯅ ꯅꯥꯏꯅ ꯊꯥꯕ ꯍꯥꯏꯇꯥꯔꯦ ꯍꯥꯏꯗꯤ ꯑꯃꯨꯛꯇ ꯄꯨꯟꯅ ꯌꯣꯟꯕ ꯉꯝꯃꯣꯏꯗꯕꯅꯤꯅꯅꯦ ꯑꯩꯈꯣꯏꯒꯤ ꯑ ꯐꯩꯗꯣꯝꯖꯦ ꯁꯦꯝꯃꯒ ꯆꯨꯔꯤ ꯆꯨꯔꯤꯒꯤ ꯇꯥꯏꯞꯇ ꯁꯦꯝꯃꯒ ꯐꯩꯗꯣꯝ ꯇꯔꯥ ꯑꯃ ꯖꯤꯗ ꯍꯥꯟꯅ ꯊꯥꯔꯦꯗꯅ ꯑꯗꯒꯤ ꯐꯩꯖꯣꯝ ꯇꯔꯥ ꯑꯃꯖꯤꯅ ꯑꯃꯨꯛ ꯅꯨꯃꯤꯠ ꯀꯨꯟꯅꯤꯃꯨꯛ ꯀꯥꯟꯅꯍꯟꯕ ꯑꯩꯅ ꯃꯔꯨ ꯊꯥꯈꯤꯕ ꯃꯔꯨ ꯊꯥꯕꯒꯤ ꯃꯑꯣꯡꯁꯦ
ꯑꯥ
ꯑꯗꯨꯒ ꯑꯃꯨꯛ ꯁꯨꯃꯥꯏꯅ ꯐꯩꯗꯣꯝꯁꯦ ꯅꯣꯏꯁꯦ ꯀꯨ ꯀꯨꯟꯅꯤ ꯁꯨꯃꯥꯏꯅ ꯀꯥꯟꯅꯍꯟꯕ ꯑꯩ ꯃꯔꯣꯟ ꯃꯔꯣꯟꯁꯦ ꯍꯦꯛꯄ ꯌꯥꯅꯕꯅꯦꯅ ꯑꯗꯨꯨꯃꯥꯏꯅ ꯁꯤꯟꯕꯅꯦ
ꯑꯁ ꯑꯗꯨꯅꯗꯤ ꯐꯩꯌꯦ
ꯑꯗꯨꯅ ꯍꯥꯏꯗꯤ ꯃꯔꯣꯟ ꯑꯃꯅ ꯃꯄꯥꯟ ꯁꯥꯠꯂꯤꯉꯩꯗ ꯃꯔꯣꯟ ꯑꯃꯅ ꯃꯍꯩ ꯄꯥꯜꯂꯛꯇꯣꯏꯅꯦꯕ
ꯑꯥ
ꯑꯗꯒꯤ ꯃꯔꯣꯟ ꯑꯃꯅ ꯑꯃꯨꯛ ꯎꯝ ꯈꯔ ꯈꯔ ꯆꯥꯎꯈꯠꯂꯛꯑꯀꯥꯟꯗ ꯃꯔꯣꯟ ꯑꯃꯅ ꯑꯃꯨꯛ ꯃꯔꯨ ꯆꯥꯕ ꯑꯃꯨꯛ ꯌꯥꯕꯒꯤ ꯐꯤꯕꯝꯗꯣ ꯑꯃꯨꯛ ꯑꯣꯏꯁꯜꯂꯛꯇꯣꯏꯅꯦꯕ
ꯑ ꯑꯗꯨꯃꯥꯏꯅ ꯇꯧꯕꯅꯗꯤ ꯐꯩꯌꯦ ꯏꯆꯦ ꯍꯥꯏꯗꯤ ꯑꯃꯨꯛꯇ ꯄꯨꯟꯅ ꯀꯩꯅꯣ ꯇꯧꯁꯜꯂꯒꯗꯤ ꯑꯩꯈꯣꯏ ꯊꯥꯗꯣꯛꯄ ꯐꯔꯛ ꯇꯥꯕ ꯀꯥꯟꯗ ꯍꯥꯏꯗꯤ ꯁꯨꯝ ꯄꯠꯄꯒꯨꯝꯕ ꯑꯩꯗꯤ ꯏꯟꯖꯥꯡ ꯅꯥꯄꯤꯅꯤꯅꯀꯣ ꯑꯗꯒꯤ ꯍꯧꯖꯤꯛ ꯏꯆꯦꯅ ꯇꯧꯕꯤꯔꯤꯕ ꯃꯑꯣꯡꯗ ꯑꯣꯏꯔꯒꯗꯤ ꯍꯥꯏꯗꯤ ꯃꯔꯣꯟ ꯑꯃ ꯊꯥꯗꯣꯛꯈ꯭ꯔ ꯃ ꯃꯇꯨꯡꯗ ꯃꯔꯣꯟ ꯑꯃ ꯄꯥꯜꯂꯛꯄꯗꯨꯅ ꯑꯃꯨꯛ ꯀꯩꯅꯣ ꯇꯧꯔꯒ ꯍꯥꯏꯗꯤ ꯑꯁ ꯏꯆꯦꯗꯤ ꯀꯣꯛꯄꯨ ꯐꯅ ꯂꯩꯅꯦ
ꯑꯁ ꯑꯩꯖꯨ ꯈꯪꯗꯦ ꯑꯗꯨꯃꯥꯏꯅ ꯇꯧ ꯕꯅ ꯐꯗꯧ ꯃꯥꯜꯂꯦꯅ ꯑꯩꯁꯨ ꯍꯦꯛꯇ ꯋꯥꯈꯜꯖꯦ ꯄꯨꯊꯣꯛꯑꯒ ꯊꯥꯗꯔꯒ ꯍꯦꯛꯇ ꯇꯧꯕꯅꯦ ꯑꯗꯣ ꯎꯝ ꯊꯥ ꯃꯈꯥꯏꯃꯨꯛ ꯂꯥꯛꯑꯒ ꯊꯥ ꯃꯈꯥꯏꯃꯨꯛ ꯂꯩꯔꯒꯗꯤꯅꯦ ꯑꯩꯒꯤ ꯁꯨꯃꯥꯏꯅ ꯑꯍꯩꯖꯦ ꯄꯨꯟ ꯍꯥꯏꯗꯤ ꯍꯧꯖꯤꯛꯃꯛ ꯃꯄꯥꯟꯁꯥꯠꯂꯤꯕ ꯀꯥꯡꯒꯨꯖꯦ ꯃꯍꯩ ꯑ ꯏꯟꯊꯣꯔꯛꯄ ꯍꯧꯔꯤ ꯀꯥꯡꯒꯨꯖꯦ ꯏꯔꯣꯜꯂꯒ ꯆꯥꯕ ꯌꯥꯕ ꯃꯇꯝꯗꯤ ꯌꯧꯁꯜꯂꯛꯑꯅꯤꯕ
ꯑꯥ
ꯑꯗꯣ ꯅꯣꯏꯗꯨꯖꯨ ꯎꯅꯗꯕꯁꯨ ꯀꯨꯏꯔꯕꯅꯤꯅ ꯀꯣꯏꯊꯣꯔꯛ ꯑꯣ ꯑꯗꯨꯒ ꯍꯧꯖꯤꯛ ꯑꯩꯒꯤ ꯑꯉꯟꯕꯒꯤ ꯍꯋꯥꯏ ꯃꯨꯕꯤꯒꯤ ꯃꯍꯥꯎꯖꯤꯁꯨ ꯌꯦꯡꯉꯨ ꯂꯥꯎꯑꯣ ꯏꯔꯣꯜꯂꯒ ꯑꯗꯒꯤ ꯉꯥ ꯑꯃ ꯉꯧꯔ ꯆꯥꯛ ꯆꯔꯥ ꯑꯃ ꯆꯥꯃꯤꯟꯅꯁꯦ ꯑꯗꯒꯤ ꯅꯣꯏꯁꯨ ꯌꯨꯝꯗꯖꯨ ꯈꯔ ꯄꯨꯒꫭ
ꯎꯝ ꯍꯣꯏ ꯌꯥꯏꯌꯦ ꯂꯥꯛꯀꯦ ꯏꯆꯦ ꯍꯥꯏꯗꯤ ꯏꯆꯦ ꯍꯣꯏꯗ ꯀꯣꯏꯔꯛꯇꯕꯒꯖꯨ ꯀꯨꯏꯔꯦ ꯑꯗꯩ ꯑꯗꯨꯅꯦ ꯍꯥꯏꯗꯤ ꯍꯋꯥꯏꯃꯨꯕꯤꯗꯣ ꯑꯗꯨꯃꯥꯏꯅ ꯉꯜꯂꯤꯉꯩꯗꯒ ꯆꯥꯕ ꯑꯗꯨꯗꯤ ꯀꯩꯊꯦꯜꯗꯒꯤ ꯂꯩꯕꯁꯤꯗꯤ ꯍꯥꯏꯗꯤ ꯇꯥꯡꯕ ꯇꯥꯡꯗꯕꯅ ꯑꯃ ꯑꯣꯏꯔꯒ ꯐꯪꯗꯕꯁꯨ ꯑꯗꯨꯝ ꯌꯥꯎꯋꯤꯗꯅ ꯑꯗꯣ ꯑꯁ ꯂꯥꯛꯀꯦ ꯑꯩꯗꯤ ꯏꯆꯦꯅ ꯍꯌꯦꯡꯋꯥꯏ ꯍꯥꯏꯗꯤ ꯍꯥꯏꯐꯦꯠ ꯑꯗꯨꯝ ꯃꯇꯥꯡ ꯆꯥꯔꯀꯥꯟꯗ ꯄꯥꯎ ꯍꯥꯏꯐꯦꯠꯇꯪ ꯍꯦꯛꯇ ꯄꯤꯕꯤꯔꯛꯑꯣ
ꯎꯝ ꯍꯣꯏ ꯍꯣꯏ ꯑꯩ ꯑꯩꯅ ꯍꯥꯏꯖꯤꯅꯤ ꯅꯨꯃꯤꯠ ꯇꯔꯥ ꯃꯪꯉꯥꯅꯤꯃꯨꯛꯂꯩꯔꯗꯤ ꯆꯥꯅꯤꯕ ꯑꯗꯨꯒ ꯀꯩꯅꯣꯁꯨ ꯈꯔ ꯊꯥꯏꯌꯦꯕꯀꯣ ꯈꯣꯏꯀꯤ ꯑꯂꯨ ꯑꯉꯥꯡꯕꯗꯣ
ꯗꯣ ꯑꯥ
ꯑꯗꯨꯗꯨ ꯑꯩꯈꯣꯏꯗꯤ ꯁꯨꯝ ꯌꯨꯝꯒꯤ ꯆꯥꯟꯅꯕ ꯐꯩꯗꯣꯝꯃꯨꯛꯈꯛ ꯊꯥꯕꯅꯤꯗ ꯑꯗꯨꯅ
ꯎꯝ
ꯑꯥ ꯑꯂꯨ ꯑꯉꯥꯡꯕꯗꯨꯁꯨ ꯇꯥꯟꯕ ꯌꯥꯔꯦ ꯑꯗꯨ ꯑꯂꯨ ꯑꯉꯥꯡꯕꯗꯣ ꯇꯥꯟꯊꯣꯛꯑꯒ ꯑꯩꯈꯣꯏꯒꯤ ꯑꯃ ꯍꯥꯏꯅꯕ ꯑꯃ ꯂꯩ ꯗꯥꯏꯅꯦ ꯃꯊꯛꯇ ꯄꯥꯟꯕ ꯌꯣꯡꯆꯥꯛ ꯀ ꯃꯈꯥꯗ ꯍꯧꯕ ꯑꯂꯨꯒ ꯏꯔꯣꯜꯂꯒ ꯆꯥꯕꯗꯤ ꯌꯥꯝ ꯍꯥꯎꯋꯤ ꯀꯥꯏꯅꯒ ꯑꯩꯈꯣꯏꯅ ꯑꯉꯥꯡ ꯑꯣꯏꯔꯤꯀꯥꯟꯗꯒ ꯐꯛꯂꯛ ꯄꯗꯣ ꯑꯗꯨꯏ ꯑꯗꯨꯃꯥꯏ ꯆꯥꯁꯦ
ꯍꯣꯏ ꯍꯥꯏꯗꯤ ꯅꯍꯋꯥꯏ ꯑꯉꯥꯡ ꯑꯣꯏ ꯉꯩꯗ ꯑꯩꯈꯣꯏꯅ ꯍꯥꯏꯗꯤ ꯁꯩꯔꯦꯡ ꯑꯣꯏꯅꯖꯨ ꯑꯗꯨꯝ ꯇꯝꯃꯛꯄꯗꯣ ꯀꯣ ꯑꯗꯣ ꯑꯁ ꯍꯥꯏꯗꯤ ꯑꯂꯨ ꯑꯉꯥꯡꯕꯗꯨꯒ ꯑꯗꯩ ꯌꯨꯝꯗꯒ ꯊꯥꯖꯕꯒ ꯑꯣꯏꯔꯦ ꯑꯗꯒꯤ ꯍꯋꯥꯃꯨꯕꯤ ꯑꯅꯧꯕꯗꯨꯒ ꯏꯔꯣꯟꯕꯗꯨꯗꯤ ꯑꯁ ꯍꯧꯖꯤꯛꯃꯛꯄꯨ ꯆꯥꯅꯤꯡꯉꯛꯏꯗ ꯏꯆꯦ
ꯎꯝ ꯆꯥꯁꯦ ꯁꯣꯏꯗꯅ ꯂꯥꯛꯑꯣ ꯑꯗꯨꯒ ꯉꯥ ꯃꯆꯥ ꯑꯃ ꯁꯨꯝ ꯉꯧꯁꯦ ꯉꯥꯂꯩ ꯑꯣꯏꯅꯕ ꯑꯩ ꯍꯥꯏꯗꯤ ꯀꯩꯅꯣ ꯨꯒꯨꯝꯕ ꯉꯥ ꯌꯦꯟꯒꯨꯝꯕꯗꯤ ꯊꯣꯡꯖꯤꯜꯂꯒꯨꯝꯁꯦ ꯍꯥꯏꯗꯤ ꯑꯍꯥꯎꯕꯗꯣ ꯃꯌꯥꯝ ꯇꯧꯕꯅꯤꯅ ꯏꯔꯣꯝꯕꯗꯨꯒꯤ ꯃꯒꯨꯟꯗꯨ ꯃꯥꯡꯒꯤꯅꯤꯕ ꯑꯗꯨꯅ ꯏꯔꯣꯝꯕꯗꯨꯅ ꯃꯦꯟ ꯑꯣꯏ ꯆꯥꯔꯒ ꯉꯥ ꯃꯆꯦꯠ ꯑꯃꯃꯝ ꯃꯀꯥꯏ ꯑꯃ ꯉꯥꯔꯧ ꯑꯣꯏꯅ ꯁꯨꯝ ꯆꯥꯔꯁꯦꯕ
ꯍꯣꯏ ꯑꯗꯣ ꯏꯆꯦ ꯍꯥꯏꯗꯤ ꯑꯩꯗꯣ ꯉꯟꯅ ꯑꯗꯨꯝ ꯂꯥꯛꯑꯒꯦ ꯅꯨꯃꯤꯠꯇꯣ ꯑꯗꯨꯒ ꯉꯥꯔꯧ ꯑꯣꯏꯅꯕ ꯉꯥꯗꯨꯅ ꯑꯩ ꯑꯗꯨꯝ ꯌꯥꯎꯔꯛꯑꯒꯦ ꯑꯗ ꯑꯩ ꯊꯣꯛꯂꯛꯄ ꯀꯥꯟꯗ
ꯗꯤ ꯂꯥꯛꯀꯅꯣ ꯅꯣꯏꯃꯥꯍꯣꯏ ꯅꯣꯏꯕꯥꯍꯣꯏ ꯄꯨꯟꯅ ꯂꯥꯛꯃꯤꯟꯅꯑꯣ ꯑꯥꯏꯗꯤ ꯑꯥ ꯏꯅꯦ ꯍꯣꯏꯁꯨ ꯎꯅꯗꯕ ꯀꯨꯏꯔꯕꯅꯤꯅ ꯀꯣ ꯑꯗꯒꯤ ꯊꯕꯛꯁꯤꯅ ꯆꯤꯟꯅꯕꯅꯤꯅ ꯄꯥꯛ ꯄꯥꯛꯅ ꯍꯦꯛꯇ ꯎꯅꯕꯁꯦ ꯐꯪꯗꯦꯕ
ꯑꯥ ꯌꯥꯏꯌꯦ ꯆꯦ ꯍꯥꯏꯗꯤ ꯑꯩꯈꯣꯏ ꯏꯃꯥ ꯍꯣꯏ ꯕꯕꯥ ꯍꯣꯏ ꯗꯩ ꯑꯩꯈꯣꯏ ꯏꯆꯦꯖꯨ ꯑꯗꯨꯝ ꯌꯥꯎꯔꯒ ꯈꯣꯏ ꯅꯣꯡꯃ ꯢꯃꯨꯡ ꯄꯨꯟꯅ ꯑꯗꯨꯝ ꯍꯦꯛꯇ ꯀꯣꯏꯔꯛꯑꯒꯦ
ꯍꯣꯏ ꯍꯣꯏ ꯅꯣꯏ ꯇꯥꯃꯣꯗꯤ ꯌꯥꯎꯔꯣ ꯍꯥꯏꯕ ꯌꯥꯗꯣꯏꯔꯥ
ꯎ
ꯍꯣꯏ ꯍꯥꯏꯗꯤ ꯃꯥꯁꯦ ꯅꯣꯡꯉꯥꯟꯕꯒ ꯍꯥꯏꯗꯤ ꯃꯥ ꯁ꯭ꯀꯨꯜ ꯄꯨꯕꯅꯤꯅ ꯁ꯭ꯀꯨꯜꯒ ꯑꯃꯨꯛ ꯆꯠꯄ ꯑꯗꯒꯤ ꯍꯥꯂꯥꯛ ꯍꯂꯥꯛꯑꯒ ꯀꯣꯆꯤꯡ ꯁꯦꯟꯇꯔ ꯑꯃꯗ ꯃꯥꯁꯦ ꯇꯨꯏꯁꯟꯒꯤ ꯇꯥꯛꯄꯒꯤꯁꯨ ꯆꯠꯂꯦꯕ ꯑꯗꯨꯗꯨꯅ ꯃꯥꯁꯦ ꯃꯊꯧꯕꯨꯗꯤ ꯈꯤꯇꯪ ꯆꯤꯜꯂꯦꯕꯨ ꯍꯣꯏ ꯍꯥꯏꯗꯤ ꯗꯨꯝ ꯅꯣꯡꯃꯥꯏꯖꯤꯡ ꯁꯟꯗꯦꯒꯨꯝꯕ ꯇꯥꯕ ꯅꯨꯃꯤꯠ ꯑꯃ ꯀꯨꯨꯝꯕ ꯑꯣꯏꯔꯒꯗꯤ ꯑꯗꯨꯝ ꯌꯥꯎꯔꯛꯄ ꯌꯥꯕ꯭ꯔꯥ ꯌꯦꯡꯉꯒ ꯑꯗꯨꯝ ꯌꯥꯎꯍꯜꯂꯛꯀꯦ
ꯌꯥꯏ ꯌꯥꯏ ꯌꯥꯏ ꯑꯩꯒꯤꯗꯤ ꯑꯗꯨꯝ ꯌꯥꯏꯌꯦ ꯑꯗꯨꯝ ꯅꯣꯏꯅ ꯁꯪꯗꯧꯗꯣ ꯁꯟꯗꯦꯗꯗꯤ ꯅꯣꯏ ꯇꯥꯃꯣ ꯁꯪꯅꯤ ꯍꯥꯏꯕꯅꯤꯅ ꯁꯟꯗꯦꯒꯨꯝꯕꯗ ꯑꯣꯏꯅ ꯂꯥꯛꯑꯣ ꯍꯥꯏꯗꯤ ꯃꯤ ꯄꯨꯟꯅ ꯄꯨꯜꯍꯧꯕꯗꯨꯅ ꯅꯨꯡꯉꯥꯏꯌꯦꯕ ꯄꯥꯛ ꯄꯥꯛꯅ ꯄꯨꯟꯕꯁꯨ ꯅꯠꯇꯕꯅꯤꯅ
ꯎꯝ ꯌꯥꯢꯌꯦ ꯢꯆꯦ
ꯑꯗꯣ ꯅꯪꯕꯨ ꯍꯧꯖꯤꯛ ꯀꯔꯤ ꯇꯧꯔꯝꯃꯤꯅꯣ
ꯏꯆꯦ ꯑꯩꯁꯦ ꯍꯧꯖꯤꯛꯁꯦ ꯎꯝ ꯆꯥꯛ ꯇꯣꯛꯇ ꯉꯥꯏꯔꯤ ꯑꯗ ꯆꯥꯛ ꯇꯣꯛꯄꯁꯤꯗ ꯊꯕꯛ ꯏꯟꯈꯥꯡ ꯀꯣꯂꯤ ꯏꯟꯒꯥꯥꯡꯒꯤ ꯂ ꯑꯣꯏꯔꯝꯃꯦ ꯑꯗꯨꯗꯨꯒ ꯉꯥꯏꯍꯥꯛꯇꯪ ꯍꯥꯏꯗꯤ ꯆꯥꯛ ꯇꯣꯛꯄꯒ ꯍꯦꯛ ꯇꯨꯝꯁꯤꯟꯕꯁꯤꯁꯨ ꯑꯐꯕ ꯅꯠꯇꯦꯗꯅ ꯑꯗꯨ ꯑꯗꯨꯅ ꯑꯩꯒꯤ ꯁ ꯍꯥꯏꯗꯤ ꯁꯨꯃꯥꯡꯗ ꯍꯟꯇꯥ ꯁꯨꯝ ꯋꯥꯋꯥꯛꯀꯤꯡ ꯆꯠꯄꯤ ꯁꯥꯟꯅꯔꯝꯃꯤꯅꯦ
ꯑꯣ ꯑꯣ ꯐꯩꯅꯦ ꯐꯩꯅꯦꯟꯡꯁ ꯑꯗꯨꯝ ꯀꯥꯟꯅꯕꯅꯤ ꯍꯦꯛ ꯇꯨꯝꯁꯤꯟꯕ ꯍꯥꯏꯁꯤꯗꯤ ꯋꯥꯕꯅꯦ ꯍꯥꯏꯕ ꯇꯨꯝꯗꯕꯁꯨ ꯉꯝꯗꯕꯅꯦꯕ ꯇꯥꯛ ꯇꯣꯛꯞꯇꯉꯥꯏꯉꯥꯏꯗꯗꯤ
ꯍꯣꯏ ꯑꯗꯨꯅꯦ ꯍꯥꯏꯗꯤ ꯆꯥꯛꯊꯣꯛꯄꯒ ꯍꯥꯏꯗꯤ ꯈꯪ ꯍꯩꯔꯦꯅꯁꯨ ꯍꯥꯏꯗꯤ ꯆꯥꯛ ꯇꯣꯛꯄꯒ ꯌꯥꯝꯗ꯭ꯔꯕꯗ ꯃꯤꯅꯠ ꯇꯔꯥ ꯑꯃ ꯀꯨꯟ ꯑꯃꯗꯤ ꯑꯗꯨꯝ ꯌꯥꯝ ꯀꯟꯅ ꯅꯠꯇ꯭ꯔꯒꯁꯨ ꯈꯣꯡꯀꯥꯞ ꯍꯥꯏꯗꯤ ꯑꯗꯨꯝ ꯈꯣꯡꯅ ꯑꯗꯨꯝ ꯀꯥꯞꯄꯩ ꯀꯥꯞꯄꯩ ꯑꯗꯨꯝ ꯆꯠꯄꯤꯌꯣꯅꯁꯨ ꯑꯗꯨꯝ ꯍꯥꯏꯗꯅꯀꯣ
ꯎꯝ ꯎꯝ
ꯎꯝ ꯍꯥꯏꯗꯤ ꯆꯥꯛ ꯇꯣꯛꯄꯒ ꯇꯨꯝꯁꯤꯜꯂꯒꯗꯤ ꯑꯩꯈꯣꯏꯒꯤ ꯍꯛꯆꯥꯡꯁꯦ ꯂꯨꯝꯁꯤꯜꯂꯦꯕ ꯌꯥꯝꯅ